ꯍꯜꯂꯣ ꯍꯂꯣ ꯍ ꯆꯥꯗꯕ꯭ꯔꯥ ꯍꯂꯣ ꯑꯣ ꯑꯣ ꯍ ꯇ
ꯍꯜꯂꯣ
ꯑ ꯍꯣꯏ ꯇꯥꯏꯌꯦ ꯇꯥꯏꯌꯦ
ꯑꯣ ꯑꯣ ꯇꯥꯏ ꯇꯥꯏ
ꯇꯂ ꯈꯔ ꯂꯩꯕ꯭ꯔꯣ
ꯍꯥ
ꯀꯔꯤ ꯇꯧꯔꯒ ꯂꯩꯕ꯭ꯔꯥꯕ
ꯑꯗꯨꯝ ꯐꯝ ꯐꯝ ꯂꯩꯦ ꯅꯗꯤ
ꯑꯁꯨꯣ ꯀꯩꯅꯩꯅꯣ ꯑ ꯁꯨꯝ ꯂꯣꯜꯂꯛꯦꯗ ꯁꯥꯃꯟ ꯃꯀꯠ ꯃꯄꯥꯟ ꯊꯣꯛꯄꯁꯨ ꯌꯥꯗ꯭ꯔꯦ ꯊꯕꯛ
ꯎ ꯍꯣꯏ ꯆꯥꯕ ꯍꯜꯂꯣ ꯍꯜꯂꯣ